ꯍꯧꯔꯤꯕꯅꫭ
ꯑꯁ ꯑꯥ ꯁꯨꯝ ꯊꯣꯛꯂꯛꯏꯌꯦ
ꯑꯣ
ꯀꯩꯗꯩꯅꯣ
ꯁꯟꯗꯦꯅꯤꯅ ꯀꯔꯤꯝ ꯂꯩꯇꯦ ꯁꯨꯝ ꯆꯤꯡ ꯂꯣꯡ ꯀꯥꯎꯁꯤꯔꯥꯅ ꯐꯣꯟ ꯇꯧꯔꯛꯏ ꯃꯤꯅꯦ ꯋꯦꯗꯔꯁꯤꯗ
ꯌꯥꯏꯅꯤ ꯅꯣꯡꯁꯨꯨ ꯇꯥꯏ ꯅꯣꯡ ꯆꯣꯠꯂꯒ
ꯑꯣ ꯁꯂꯒ ꯑꯩ
ꯋꯦꯗꯔꯁꯦ ꯍꯛꯆꯥꯡꯒꯁꯦ ꯈꯤꯗꯪ ꯐ꯭ꯔꯦꯁ ꯑꯣꯏꯊꯣꯛꯀꯗꯕ ꯃꯥꯟꯗ꯭ꯔꯣ
ꯑꯗꯨꯅꯤ ꯃꯥꯔꯖꯤꯡꯗꯨ ꯆꯧꯁꯦ ꯍꯥꯏꯕ꯭ꯔꫭ ꯍꯣꯏꯅꯦ ꯃꯣꯏ ꯄꯨꯂꯣꯒꯤ ꯇꯤꯑꯦꯁꯌꯨꯗꯁꯨ ꯌꯦꯡꯉꯣꯏꯅ
ꯑꯣ ꯌꯥꯏꯅꯦ ꯌꯥꯝ ꯐꯖꯕꯅꯤꯅꯦ
ꯑꯦ ꯑꯗꯣ ꯑꯩ ꯆꯠꯇ꯭ꯔꯤꯑꯕ ꯑꯗꯣ ꯑꯝꯇ ꯆꯠꯂꯨꯔꯒ ꯁꯤ
ꯅꯪ ꯆꯠꯇ꯭ꯔꯤꯕꯣ ꯑꯗꯨꯏꯗꯣ ꯑꯝꯕꯣ ꯑꯩ ꯑꯩꯗꯤ ꯐꯅꯌꯥꯝ ꯆꯠꯂ ꯅꯪ ꯑꯃꯨꯛ ꯆꯠꯇ꯭ꯔꯤꯕꯣꯅꯦ
ꯆꯠꯇꯔꯤ ꯑꯗꯨꯏꯅꯤꯅꯦ ꯑꯝꯇꯪ ꯆꯠꯅꯤꯡꯕ
ꯑꯣ ꯑꯁ ꯐꯖꯕꯅꯤꯍꯦ ꯇꯤꯡꯒꯗꯣ ꯃꯊꯦꯛ ꯃꯊꯦꯛꯀ ꯊꯦꯛꯑꯒ ꯎꯒ ꯌꯥꯝ ꯍꯧꯕꯅꯦꯕ
ꯑꯣꯝ
ꯑ ꯑꯗꯨꯗꯤ꯫ ꯑꯗꯨ ꯀꯥꯔꯒꯅꯦꯀꯣ ꯃꯣꯏ ꯑꯣꯄꯟꯖꯤꯝꯒꯁꯨꯊꯝꯃꯤ
ꯑꯥ
ꯑꯗꯨ ꯆꯠꯂꯒ ꯁꯥꯟꯅꯕꯣꯏ ꯑꯅ ꯋꯥꯔꯒ ꯆꯤꯡꯊꯔꯁꯨ ꯌꯥꯔꯅꯤ
ꯍꯣꯏꯅꯦ꯫
ꯑꯗꯨꯗꯤ ꯑꯁ ꯆꯠꯊꯣꯛꯎꯕ ꯌꯥꯖꯥꯠꯅꯤꯅꯦ ꯍꯧꯖꯤꯛ ꯁꯟꯗꯦꯁꯨ ꯑꯣꯏꯕꯅꯤꯅ ꯐ꯭ꯔꯤꯁꯨ ꯑꯣꯏ
ꯌꯥꯅꯤ ꯌꯥꯅꯤ ꯅꯨꯄꯤ ꯑꯉꯥꯡ ꯃꯁꯛ ꯐꯖ ꯐꯖꯕ ꯃꯌꯥꯝ ꯂꯥꯛꯄꯅꯤ ꯅꯪ ꯄꯥꯝꯖꯕꯗꯣ ꯊꯣꯛꯑꯅꯤ꯫
ꯑꯩꯈꯣꯏ ꯑꯅꯤꯗꯁ ꯆꯠꯁ‌ꯦ ꯍꯥꯏꯔ ꯅꯠꯇ꯭ꯔꯒꯅ ꯑꯇꯣꯞꯄ ꯏꯃꯥꯟꯅꯕꯁꯨ ꯍꯧꯒꯤꯁ‌ꯦ ꯍꯥꯏꯔꯣ
ꯑꯈꫭꯏ ꯑꯈꫭꯏ ꯈꯔ ꯍꯧꯔꯥ ꯆꯠꯄꯅ ꯐꯠꯇ꯭ꯔꯣ
ꯑꯣꯏꯅꯦ ꯑꯩꯈꯣꯏ ꯃꯔꯤꯃ ꯁꯨꯔꯅꯤ ꯒꯥꯔꯤ ꯑꯅꯤꯗ ꯍꯣꯏ
ꯎꯝ ꯍꯣꯏ ꯃꯥꯔꯤ ꯑꯣꯏꯔꯁꯨ ꯌꯥꯏ ꯑꯈꫭꯏ ꯑꯅꯤ ꯈꯛꯇꯤ ꯑꯃꯨꯛ ꯅꯨꯡꯉꯥꯏ ꯐꯠꯇꯦꯕ꯫
ꯎꯝ ꯍꯣꯏꯅꯦ ꯒꯥꯔꯤ ꯑꯅꯤꯗ ꯑꯩꯈꯣꯏ ꯃꯔꯤꯒꯨꯝ ꯆꯠꯈ꯭ꯔꯗꯤ ꯅꯨꯡꯉꯥꯏꯗꯣꯏꯅꯦꯕ
ꯎꯝ ꯆꯤꯡ ꯀꯥꯕꯗꯨ ꯑꯁ ꯅꯣꯡ ꯆꯨꯕꯒꯤ ꯂꯩꯈꯣꯝ ꯊꯣꯛꯇꯅ ꯑꯃꯨꯛ ꯕꯦꯔꯥ ꯀꯥꯅꯤꯀꯣ꯫
ꯑꯦ ꯅꯣꯡ ꯇꯥꯗ ꯇꯥꯗꯨ ꯃꯥꯟꯅꯅ ꯑꯆꯧꯕꯗ ꯆꯠꯈ꯭ꯔ ꯂꯣꯏꯔꯦ ꯀꯩꯅꫭ ꯆꯞ ꯆꯥꯩ
ꯍꯣꯏ ꯍꯣꯔꯦꯟ ꯀꯥꯈꯠꯄꯗꯗꯤ ꯑꯃꯨꯛ ꯑꯆꯧꯕꯗꯣ ꯕꯦꯔꯥ ꯀꯥꯕꯨꯁꯨ ꯌꯥꯎꯔꯛꯄ ꯌꯥꯏꯗ
ꯍꯣꯏ ꯑꯗꯨꯕꯨꯗꯤ ꯕꯤꯔꯥ ꯀꯔꯛꯄꯁꯨ ꯌꯥꯏ ꯉꯝꯃꯥ ꯌꯥꯝ ꯉꯝꯃꯤ ꯍꯥꯏꯅꯦ ꯑꯗꯨ ꯆꯨꯝꯕ꯭ꯔꯣ
ꯑꯥ ꯃꯇꯦꯛ ꯃꯇꯦꯛ ꯌꯥꯝ ꯉꯝꯕꯁꯨ ꯌꯥꯎꯋꯦ ꯍꯦꯛ ꯀꯥꯈꯠꯂꯛꯄꯒꯗꯤ ꯈꯪꯉꯝ ꯉꯝꯗꯦꯗ꯫
ꯑꯣ꯫
ꯌꯥꯝ ꯅꯨꯡꯉꯥꯏꯕꯅꯤꯗ ꯈꯣꯡꯅ ꯀꯥꯕꯗ ꯍꯨꯃꯥꯡꯒ ꯇꯥꯔꯒ ꯍꯛꯆꯥꯡꯒꯖꯦ ꯌꯥꯝ ꯅꯨꯡꯉꯥꯏꯗꯧ ꯃꯥꯟꯕ꯫
ꯑꯣ꯫
ꯑꯥ
ꯑꯗꯨꯗꯤ ꯆꯠꯂꯨꯕ ꯌꯥꯕ ꯖꯥꯠꯗꯤꯅꯦ ꯅꯍꯥꯟ ꯑꯩꯁꯨ ꯆꯠꯅꯤꯡꯉ‌ꯦꯕ ꯉꯁꯤꯗꯣ ꯑꯁ ꯐ꯭ꯔꯤꯗ ꯂꯩꯕ ꯁꯟꯗꯦꯒ ꯑꯣꯏꯕꯗꯨꯗ ꯑꯗꯨꯗ ꯆꯠꯂꯨꯁꯤꯔꯗ ꯍꯪꯉꯛꯏꯕ
ꯑꯗꯨꯗꯤ ꯍꯣꯔꯦꯟ ꯄꯨꯡ ꯀꯌꯥꯃꯨꯛꯇ ꯀꯥꯔꯨꯕꯅ ꯐꯅꯤ꯫ ꯑꯩꯈꯣꯏꯁꯦ ꯑꯌꯛꯇ ꯇꯧꯁ‌ꯦ ꯍꯥꯏꯔꯣ ꯅꯠꯇ꯭ꯔ ꯅꯗꯥꯋꯥꯏꯔꯝꯨꯝꯕ ꯀꯥꯁꯤ ꯍꯥꯏꯔꯣ
ꯅꯨꯃꯤꯗꯥꯃ ꯋꯥꯏꯔꯝ ꯑꯣꯏꯅ ꯀꯥꯔꯨꯔꯁꯤꯅꯦ꯫
ꯅꯨꯃꯤꯗꯥꯡ ꯋꯥꯏꯔꯝ ꯄꯨꯡ ꯑꯅꯤ ꯁ꯭ꯋꯥꯏꯗ ꯀꯥꯕꯅ ꯐꯔꯣꯏꯗ꯭ꯔꯥ
ꯌꯥꯏ ꯄꯨꯡ ꯑꯅꯤ ꯑꯗꯨꯋꯥꯏꯗ꯫
ꯍꯥꯏꯗꯤ ꯍꯜꯂꯛꯄꯗꯁꯨ ꯈꯔ ꯃꯝꯗꯅꯕꯀꯣ
ꯍꯣꯏ ꯃꯝꯗꯅꯕ
ꯑꯗꯩ ꯆꯤꯡꯅꯤꯅ ꯑꯃꯨꯛ ꯃꯝꯒ꯭ꯔꯗꯤ ꯅꯨꯡꯉꯥꯏꯇꯦꯕ
ꯍꯣꯏ ꯅꯨꯡꯉꯥꯏꯇꯦ꯫
ꯆꯥꯗꯣꯝꯗꯣ ꯌꯥꯝ ꯐꯖꯕꯅꯤꯅꯦ ꯄꯥꯠ ꯄꯣꯛ ꯃꯥꯥꯟꯒꯨꯝ ꯇꯧꯋꯦ ꯅꯣꯡꯒ ꯆꯨꯔꯗꯤ ꯏꯁꯤꯡꯒ ꯂꯧꯕꯨꯛꯀ ꯌꯥꯝ ꯆꯥꯎ ꯆꯥꯎꯅ ꯂꯩꯕꯅꯤꯅꯕ꯫
ꯍꯣꯏꯅꯦ ꯑꯗꯨꯅꯤ ꯌꯦꯡꯅꯤꯡꯉꯤꯁ‌ꯦ ꯍꯣꯏ ꯅꯣꯡꯒꯥ ꯊꯦꯠꯂꯤ ꯊꯦꯠꯂꯤ ꯇꯥꯕꯗꯤ ꯌꯥꯝ ꯀꯟꯗꯤ ꯇꯥꯗꯕ ꯑꯃ ꯂꯩꯇ꯭ꯔꯣ ꯋ‌ꯦꯏꯗꯔꯒ ꯅꯨꯡꯁꯥꯅ ꯁꯥꯗꯕꯤꯗ ꯑꯗꯩ ꯑꯃꯨꯛ ꯇꯥꯗ꯭ꯔꯁꯨ ꯑꯗꯨꯝ ꯃꯪꯂꯤ ꯃꯪꯂꯤ ꯇꯧꯔ ꯂꯩꯕꯗꯣ ꯌꯥꯝ ꯅꯨꯡꯉꯥꯏꯕꯅꯦ ꯆꯤꯡ ꯀꯥꯕꯩꯗꯤ ꯑꯗꯨꯃꯥꯏꯅ ꯇꯧꯕꯁꯦ꯫
ꯑꯗꯣ ꯍꯧꯖꯤꯛꯀꯥꯟꯁꯦ ꯅꯣꯡ ꯆꯨꯕꯅꯤꯅ ꯆꯦꯡꯒꯨꯝꯒꯨꯝꯕ ꯀꯩ ꯀꯩ ꯌꯥꯝ ꯍꯧꯔꯝꯕꯖꯨ ꯌꯥꯏꯅꯦ꯫
ꯌꯥꯏ ꯍꯧꯔꯝꯕꯁꯨ ꯌꯥꯏ꯫
ꯑꯗꯨ ꯈꯔ ꯀꯥ ꯆꯤꯡ ꯀꯥꯕꯣꯏ ꯑꯣꯏꯅ ꯍꯥꯏꯔꯞ ꯑꯩꯈꯣꯏ ꯌꯦꯡꯊꯣꯛꯎꯔꯒ ꯍꯦꯛꯇꯅ ꯇꯧꯔꯁꯨ ꯑꯁ ꯑꯩꯈꯣꯏ ꯅꯨꯡꯉꯥꯏꯔꯣꯏꯗ꯭ꯔꯣ
ꯑꯗꯨꯅꯤ ꯅꯨꯡꯉꯥꯏ ꯑꯗꯩ ꯍꯧꯖꯤꯛ ꯑꯃ ꯃꯣꯏ ꯆꯤꯡꯗ ꯌꯥꯝ ꯍꯤꯡꯛꯅꯕ ꯌꯥꯝ ꯊꯥꯗ꯭ꯔꯣ ꯐꯦꯁꯕꯨꯛꯇ ꯀꯩꯗ ꯀꯩ ꯀꯩ ꯀ ꯎꯌꯦꯟ ꯑꯉꯥꯡꯕ ꯑꯃ
ꯍꯣꯏ ꯑꯗꯩ ꯈꯪꯗꯦꯅꯦ ꯃꯇꯨꯝ ꯃꯇꯨꯝ ꯃꯌꯥꯝꯁꯨ ꯊꯦꯡꯅꯩꯅꯦ ꯃꯣꯏ ꯍꯥꯎꯏ ꯍꯥꯎꯏ
ꯍꯥꯎꯗꯤ ꯍꯥꯎꯔ ꯍꯥꯏꯕꯅꯤ ꯑꯖꯤꯗꯣ ꯑꯝꯛꯇꯪ ꯀ꯭ꯔꯥꯏ ꯇꯧ ꯌꯥꯕꯅꯦ ꯑꯩꯈꯣꯏꯁ ꯆꯥꯔꯒ ꯏꯁꯥꯅ ꯊꯤꯖꯔꯒ ꯆꯥꯕꯗꯨꯅꯗꯤ ꯈꯔ ꯃꯍꯥꯎ ꯍꯦꯟꯗꯣꯏꯅꯦꯕ
ꯎꯝ ꯍꯦꯟꯗꯤ ꯍꯦꯟꯗꯣꯏꯅꯦ ꯗꯣ ꯐꯩꯀꯣ
ꯎꯝ
ꯈꯪꯗ꯭ꯔꯗꯤ ꯑꯃꯨꯛ ꯍꯨ ꯑꯣꯏ ꯂꯔꯦꯝꯗꯅ ꯄꯣꯏꯖꯟ ꯀꯦꯜ ꯂꯔꯦꯝꯗꯅꯀꯣ
ꯃ ꯂꯩ
ꯑꯃꯨꯛ ꯇꯠꯇꯅ
ꯇꯠꯇꯅ ꯑꯦ ꯍꯪꯕ ꯐꯅ ꯍꯪꯉ ꯂꯣꯏꯔꯦ ꯀꯩꯅꯣ ꯍꯦꯛꯂꯛꯑꯁꯨ ꯌꯨꯝ ꯌꯧꯔꯛꯑꯒ ꯑꯗꯨꯗꯤ
ꯌꯥꯏꯅꯦ ꯑꯁ ꯌꯥꯝ ꯅꯨꯡꯉꯥꯏ ꯑꯗꯨꯗꯒꯤ ꯍꯜꯂꯛꯑꯒ ꯑꯃꯨꯛ ꯀꯣꯐꯤ ꯃꯆꯥ ꯑꯃ ꯇꯧꯔꯒ ꯑꯗꯨꯖꯅ ꯊꯛꯑꯒ ꯋꯥꯔꯤ ꯋꯥꯇꯥꯏꯒ ꯁꯥꯟꯅꯗꯅ
ꯇꯥꯏꯁꯥꯅꯔꯒ
ꯑꯗꯨꯒ ꯒ꯭ꯌꯥꯟ ꯇꯥꯅ ꯏꯔꯨꯖ ꯊꯣꯛꯑꯒ ꯄꯣꯊꯥꯅꯕꯁꯨ ꯌꯥꯔꯅꯦꯕ ꯗꯨꯃꯥꯡꯒ ꯇꯥꯔꯨꯔꯕꯅꯤꯅ ꯋꯥꯕꯒꯤ ꯇꯨꯝꯕꯖꯨ ꯅꯨꯡꯉꯥꯏꯗꯣꯏꯅꯤ
ꯍꯣꯏ
ꯑꯗꯨ ꯍꯤꯟꯖꯥꯡꯒꯨꯝꯕ ꯑꯃ ꯊꯣꯡꯕꯗ ꯐꯣꯡꯕꯤꯕꯗ ꯍꯥꯎꯔꯗ꯭ꯔꯣ
ꯀꯩ ꯍꯥꯏ
ꯏꯟꯁꯥꯡꯒꯨꯝꯕ ꯑꯃ ꯐꯖꯅ ꯊꯣꯡꯒꯠꯂꯒ ꯃꯊꯛꯇ ꯍꯥꯏꯗꯤ ꯆꯠꯂꯒ ꯁꯨꯝ ꯃꯔꯛꯇ ꯄꯣꯊꯥꯕ ꯑꯣꯏꯅ ꯆꯥꯕ ꯈꯣꯠꯄ ꯄ ꯇꯧꯔꯒꯗꯤ
ꯆꯥꯕ ꯑꯗꯨꯁꯨ ꯌꯥꯕꯖꯥꯠꯅꯤ ꯆꯔꯥ ꯋꯥꯟ ꯑꯣꯏꯅꯒ ꯍꯥ
ꯑꯥ ꯑꯥ ꯆꯔ ꯋꯥꯟꯕ ꯑꯣꯏꯅ
ꯌꯨꯝꯖꯩ ꯆꯥꯛꯇꯣ ꯈꯔ ꯈꯔ ꯈꯔ ꯍꯥꯞꯅꯔꯛꯑꯕ
ꯪ ꯌꯦꯟꯖꯥꯡ ꯍꯥꯎꯕ ꯑꯃ ꯇꯧꯔꯒ
ꯑꯗꯨꯒ ꯏꯟꯁꯥꯡ ꯑꯍꯥꯎꯕ ꯑꯃꯅ ꯂꯩꯈꯤꯕ ꯑꯣꯏꯔꯁꯨ ꯂꯩꯔꯒ ꯆꯥꯔꯨꯔꯑꯗꯤ ꯌꯥꯕꯖꯥꯠꯅꯤꯅꯦ ꯑꯗꯨꯁꯨ
ꯍꯣꯏ ꯑꯩꯗꯤ ꯊꯣꯡꯕ ꯐꯔꯛ ꯇꯥꯔꯒꯅ ꯑꯩꯈꯣꯏꯖꯤ ꯍꯧꯖꯤꯛꯇꯀꯤ ꯗꯨꯀꯥꯟ ꯃꯌꯥꯝ ꯂꯩꯔꯕꯅꯤꯅꯀꯣ
ꯍꯣꯏꯅꯦ ꯑꯗꯨꯗꯩ ꯀꯣꯛ ꯂꯩꯒ꯭ꯔꯁꯨ ꯌꯥꯔꯦ
ꯍꯣꯏ ꯃꯈꯟ ꯃꯈꯟ ꯀꯩꯀꯩꯅꯣ ꯈꯔ ꯂꯩꯁꯤꯟꯈ꯭ꯔꯗꯤ ꯅꯨꯡꯉꯥꯏꯅꯤꯅꯦ
ꯅꯨꯡꯉꯥꯏꯅꯦ
ꯅꯠꯇ꯭ꯔꯒꯅ ꯁꯥ ꯉꯥ ꯆꯥꯕ ꯇꯜꯂꯤ ꯍꯥꯏꯔꯅ ꯂꯐꯣꯏ ꯂꯐꯣꯏ ꯁꯪꯒꯣꯝ ꯑꯣꯏꯅ ꯄꯨꯔ ꯆꯠꯈꯤꯕꯅ ꯐꯗꯣꯏ ꯖꯥꯠꯂ
ꯑꯗꯨꯅ ꯍꯦꯟꯅꯗꯤ ꯐꯗꯣꯏꯅꯤꯅꯦ ꯂꯐꯣꯏ ꯁꯪꯒꯣꯝ ꯍꯥꯏꯗꯤ ꯆꯥꯛꯈꯠꯂ ꯆꯤꯡꯁꯨ ꯆꯥꯕ ꯍꯥꯏꯗꯣ ꯊꯥꯎ ꯆꯥꯖꯤꯟꯗ ꯁꯔꯨꯛ ꯍꯥ ꯑꯃ ꯒ꯭ꯔꯥꯏꯟꯗꯔ ꯃꯆꯥ ꯑꯃ ꯂꯩꯠꯇ꯭ꯔꯣ ꯕꯦꯇ꯭ꯔꯤ ꯑꯗꯨ ꯄꯨꯡ ꯈꯔ ꯁꯦ ꯑꯣꯏꯔꯁꯨ ꯁꯦꯝꯃꯒ ꯊꯒꯥꯏꯔꯨꯔꯗꯤ
ꯌꯥꯏꯅꯦ
ꯍꯛꯆꯥꯡꯁꯨ ꯐꯕ ꯎꯝ ꯐ꯭ꯔꯤꯟꯁ ꯀꯥ ꯇꯃꯒ ꯑꯗꯨ ꯇꯩꯅ ꯐ꯭ꯔꯨꯏꯠ ꯁꯦꯂꯥꯥꯛꯇꯣ ꯇꯧꯔ ꯆꯍꯧꯗꯣꯏꯅꯤꯅꯦ ꯑꯩꯇꯤ ꯍꯩꯅꯧꯁꯨ ꯃꯨꯟ ꯃꯨꯟꯅꯔꯦ ꯗ꯭ꯔꯦꯒꯟ ꯐ꯭ꯔꯨꯏꯠ ꯑꯃꯨꯟꯕꯗꯨꯒ ꯇꯧꯔꯒ
ꯀꯔꯤ ꯀꯩ ꯁꯦꯝꯕ ꯍꯥꯏꯅꯣ
ꯀꯩꯅꯣ ꯐ꯭ꯔꯨꯏꯠ ꯁꯂꯥꯗꯇꫭ
ꯑꯣ ꯑꯁ ꯅꯪ ꯐꯨꯔꯤꯠ ꯁꯂꯥꯗꯠ ꯁꯦꯝꯕ ꯌꯥꯝ ꯄꯥꯝꯖꯕ ꯃꯥꯜꯂꯦ ꯈꯔ ꯑꯝꯇ ꯑꯝꯇꯪ ꯁꯦꯝꯁꯤꯗꯅ ꯑꯗꯨꯗꯤ
ꯑꯗꯨꯅꯦ ꯑꯝꯇꯪ ꯄꯥꯖꯔꯤꯖꯩ ꯍꯩ ꯔꯥꯗꯨ ꯈꯔ ꯍꯧꯖꯤꯛꯇꯤ ꯍꯣꯡꯉꯛꯑꯅꯦꯕ ꯐꯅ ꯄꯥꯅꯕ ꯃꯇꯝꯅꯤꯅ ꯑꯗꯨꯝ ꯊꯨꯡ ꯂꯩꯔꯒ ꯆꯥꯒꯦꯁꯤꯅꯤ ꯈꯜꯂꯤꯁꯤ ꯍꯣꯔꯦꯟ ꯍꯦ ꯇꯧꯔꯨꯔ ꯂꯣꯏꯔꯦ ꯀꯩꯅꯣ ꯆꯤꯡ ꯀꯥꯕꯗ
ꯃꯇꯝ ꯂꯣꯏꯊꯣꯛꯈꯤ ꯃꯥꯅꯤꯀꯣ ꯑꯝꯇꯪ ꯆꯥꯍꯧꯕꯅꯗꯤ ꯐꯩꯗ ꯃꯇꯝ ꯌꯧꯔꯤꯀꯥꯟꯗ
ꯌꯥꯏꯅꯦ ꯑꯗꯨꯗꯤ ꯃꫭꯏ ꯍꯧꯖꯤꯛ ꯐ꯭ꯔꯨꯏꯠ ꯁꯂꯥꯠꯀ ꯁꯦꯝꯕꯖꯦ ꯀꯩ ꯀꯩꯅꯣ ꯁꯪꯒꯣꯝꯒꯁꯨ ꯌꯥꯝ ꯍꯥꯞꯀꯨꯝ ꯇꯧꯗꯥꯏꯅꯦ
ꯍꯣꯏ ꯑꯃ ꯀ꯭ꯔꯤꯝ ꯑꯃꯨꯟꯒꯤ ꯀ꯭ꯔꯤꯝꯒ ꯍꯥꯞꯅꯩ ꯑꯗꯩꯗꯤ ꯑꯗꯨꯝ ꯍꯩ ꯃꯈꯟ ꯃꯈꯟ ꯍꯥꯏꯇꯥꯔꯦ ꯂꯐꯣꯏꯗꯩꯁꯨ ꯂꯐꯣꯏ ꯁꯦꯝꯒ ꯍꯥꯞꯄꯒ ꯍꯥꯏ ꯃꯈꯟ ꯌꯥꯝꯃꯤꯉꯩꯗꯤ ꯍꯥꯎꯔꯦ ꯑꯗꯨ ꯌꯥꯝꯗ꯭ꯔꯁꯨ ꯑꯃ ꯍꯩ ꯑꯅꯤ ꯑꯍꯨꯝꯒꯨꯝꯕ ꯁꯨꯔꯗꯤ ꯑꯗꯨꯝ ꯁꯦꯝ ꯌꯥꯔꯦꯗ
ꯑꯣ ꯑꯃꯥ ꯍꯦꯄꯤ ꯀꯥꯎꯒꯤ ꯁꯪꯒꯣꯝ ꯑꯊꯨꯝꯕ ꯑꯃ ꯂꯩꯗꯥꯏꯅꯦ ꯃꯍꯤꯒꯤ
ꯑ
ꯑꯗꯨꯒꯨꯝꯕꯁꯨ ꯍꯥꯞꯅ ꯃꯥꯜꯂꯤ ꯈꯔ ꯊꯨꯝꯅꯕꯒꯥꯏ
ꯑꯪ ꯍꯥꯞꯅꯝꯅꯦ
ꯈꯪꯏꯅꯤ ꯁꯨꯒꯔ ꯌꯥꯝ ꯌꯥꯎꯕꯁꯤ ꯌꯧ ꯆꯥꯅꯤꯡꯗꯕ
ꯍꯣꯏ ꯑꯗꯨꯕꯨꯗꯤ ꯑꯗꯨꯅ ꯑꯃ ꯑꯊꯨꯝꯗꯕꯤ ꯑꯃꯨꯟꯒꯤ ꯑꯃ ꯂꯩꯕꯅꯦꯕ ꯃꫭꯏ ꯀ꯭ꯔꯤꯝ ꯍꯥꯏꯇꯥꯔꯦ ꯌꯥꯝ ꯊꯨꯝꯗꯕꯤ ꯑꯗꯨꯝꯕꯗꯣ ꯑꯣꯏ ꯍꯥꯞꯄ
ꯃꯃꯤꯡ ꯀꯩ ꯀꯧꯒꯦ ꯀ꯭ꯔꯤꯝ ꯃꯃꯤꯡ ꯍꯥꯏꯁꯤ ꯀ꯭ꯔꯤꯝꯁꯦ ꯐꯔ ꯈꯪꯗ꯭ꯔꯦ
ꯀꯩ ꯍꯥꯏꯅꯣ
ꯍꯨꯖꯤꯛꯀꯤ ꯑꯃꯣꯜꯒꯤ ꯀ꯭ꯔꯤꯝ ꯑꯝ ꯂꯩ ꯍꯥꯏꯁꯦ
ꯑꯃꯨꯜ ꯀꯩꯅꯣꯒꯤ ꯑꯃ ꯑꯃꯨꯜꯒꯤ ꯑꯃ ꯑꯩꯈꯣꯏꯅ ꯁꯪꯒꯣꯝ ꯊꯛꯅꯕ ꯂꯨꯄꯥ ꯄꯨꯜꯂ ꯄꯤꯕꯥ ꯑꯃ ꯂꯩꯇ꯭ꯔꯣ ꯄꯤꯀꯦꯠꯀꯤ ꯂꯥꯛꯄꯗꯣ ꯑꯗꯨꯝꯕꯗꯨꯗ ꯑꯪ ꯑꯗꯨꯝꯕꯗ ꯀ꯭ꯔꯤꯝ ꯑꯃ ꯂꯩꯕꯅꯦꯀꯣ ꯌꯥꯝ ꯊꯨꯝꯗꯕ ꯃꯣꯏ ꯍꯥꯏꯗꯤ ꯑꯦꯗꯦꯠ ꯁꯨꯒꯔ ꯀꯩꯀꯩ ꯌꯥꯎꯗꯕ
ꯑꯣ
ꯑꯗꯨꯝꯕꯗꯨ ꯂꯧꯔꯛꯑꯣꯏꯗ
ꯌꯥꯏ ꯑꯗꯨꯗꯤ ꯍꯩ ꯔꯥꯁꯤ ꯈꯔ ꯑꯩ ꯅꯣꯏꯗ ꯄꯥꯟꯕꯥꯗꯨꯁꯨ ꯈꯔ ꯍꯦꯛꯂꯛꯑꯣ ꯑꯩꯈꯣꯏꯁꯨ ꯄꯥꯟꯕꯥꯗꯨꯁꯨ ꯈꯔ ꯍꯦꯛꯂꯒ ꯑꯥꯗ ꯐꯖꯅ ꯁꯦꯝꯃꯨ ꯐꯅꯤ ꯆꯤꯡꯗꯣꯟꯗꯨꯗ
ꯑꯡ
ꯑꯗꯩ ꯍꯣꯔꯦꯟ ꯍꯣꯔꯦꯟ ꯆꯠꯄꯗ ꯑꯋꯥꯠꯄ ꯃꯆꯜ ꯑꯗꯩ ꯀꯥꯗꯅ ꯑꯃꯨꯛ ꯂꯩꯈ꯭ꯔꯕꯀꯣ
ꯍꯣꯏ
ꯏꯁ ꯑꯗꯨꯗꯤ ꯍꯣꯔꯦꯟꯁꯦ ꯅꯨꯡꯉꯥꯏꯗꯣꯔꯤꯅꯤ
ꯍꯦꯛꯇ ꯇꯧꯁꯤꯜꯂꯥ ꯂꯣꯏꯔꯦ ꯆꯀꯥꯏꯔꯒ
ꯆꯥꯕ ꯊꯛꯄ ꯍꯥꯏꯁꯦ ꯋꯥ ꯍꯥꯏꯗꯤ ꯋꯥꯠꯄ ꯌꯥꯗꯦꯕ
ꯍꯣꯏ ꯋꯥꯠꯄ ꯌꯥꯗꯦ ꯑꯣꯏꯔꯣ ꯑꯍꯥꯎ ꯑꯍꯥꯎꯕ ꯆꯥꯕꯅ ꯐꯩ
ꯃꯥꯅꯤ ꯆꯤꯡ ꯀꯥꯏꯔꯨꯔꯗꯤ ꯑꯋꯥꯕ ꯃꯌꯥꯝꯗꯣ ꯀꯣꯛꯅꯕ ꯍꯛꯆꯥꯡꯗ ꯀꯥꯟꯅꯒꯗꯕ ꯑꯐꯕꯀꯣ
ꯐꯒꯗꯕ
ꯇꯥꯕꯅ ꯐꯩꯌꯦꯕ
ꯎꯝ ꯑꯗꯨꯗꯤ ꯍꯣꯔꯦꯟ ꯄꯨꯡ ꯑꯅꯤ ꯃꯈꯥꯏ ꯑꯅꯤ ꯑꯗꯨꯋꯥꯏꯗ ꯑꯗꯨꯝ ꯆꯠꯈꯤ ꯌꯥꯔꯦꯅꯦ ꯑꯗꯨꯒ ꯍꯩ ꯀꯩꯀꯩ ꯂꯩꯔꯒ
ꯌꯥꯏ ꯌꯥꯏ ꯑꯗꯨꯗꯩ ꯑꯣ ꯀꯩꯀꯥ ꯐꯖꯅ ꯇꯣꯡꯁꯤꯜꯂꯒꯀꯣ ꯔꯦꯗꯤꯗ ꯇ ꯂꯥꯛꯑꯣ ꯑꯗꯣ ꯆꯤꯡꯅꯤꯅ ꯈꫭꯡꯒꯥꯎ ꯑꯁꯥꯡꯕ ꯁꯦꯠꯄꯅꯗꯤ ꯐꯅꯤꯅꯦ
ꯑꯁ ꯑꯁꯥꯡ ꯁꯦꯠꯈꯤꯕꯅꯥ ꯐꯅꯤ ꯍꯣꯔꯦ ꯑꯗꯩꯗꯤ ꯍꯥꯏꯗꯤ ꯅꯣꯡ ꯁꯤꯡ ꯇꯥꯔꯁꯨ ꯆꯣꯠꯂꯁꯨ ꯐꯤꯗ ꯁꯣꯛꯈꯤꯕꯅ ꯐꯩꯗꯅ ꯏꯁꯥꯗ ꯆꯣꯠꯂꯥ ꯅꯥꯗꯣꯏꯁꯔꯨꯛ
ꯍꯣꯍꯣꯏ ꯑꯗꯨꯅꯤ ꯌꯥꯝ ꯐꯕꯖꯅꯤ ꯑꯃꯨꯛ ꯍꯥꯏꯗꯤ ꯆꯤꯡ ꯀꯥꯏꯔꯤꯅꯤ ꯀꯥꯔꯒ ꯍꯛꯆꯥꯡ ꯅꯥꯕꯒꯤ ꯑꯃꯨꯛ ꯂꯥꯏꯌꯦꯡꯅꯕꯒꯤ ꯇꯥꯏꯞꯇ ꯑꯃꯨꯛ ꯂꯥꯛꯑꯗꯤ
ꯑꯣꯔꯦꯟ ꯅꯣꯡ ꯇꯥꯔꯗꯤ ꯒꯥꯔꯤ ꯑꯆꯧꯕ ꯂꯣꯏꯁꯨ ꯀꯣꯛ ꯆꯠꯈ꯭ꯔꯗꯣꯏꯅꯦ ꯂꯝꯕꯤꯗꯨ ꯆꯣꯠꯂꯗꯤ ꯅꯨꯡꯉꯥꯏꯇꯦꯗꯅ
ꯌꯥꯏ ꯌꯥꯏ
ꯑꯗꯣ ꯃꯈꯥ ꯈꯝꯃꯝꯕ ꯈꯣꯡ ꯑꯣꯏꯁꯨ ꯑꯗꯨꯝ ꯀꯥ ꯌꯥꯏꯗꯅ
ꯌꯥꯏ ꯒꯥꯔꯤꯗꯨꯗ ꯁꯣꯔ ꯐꯖꯅꯣ ꯁꯤꯜꯂꯝꯃꯨꯀꯣ ꯍꯣꯔꯦꯟ ꯀꯥꯕꯗ ꯍꯧꯖꯤꯛꯀꯥꯟꯁꯤꯗꯤ ꯇꯝꯕ ꯉꯝꯗꯦꯕ
ꯍꯣꯏ ꯊꯝꯃ ꯉꯝꯗꯦ꯫
ꯍꯣꯌ ꯑꯗꯨꯗꯤ꯫ ꯍꯣꯔꯦꯟ ꯄꯨꯡ ꯑꯅꯤ ꯃꯈꯥꯏꯒꯤꯗꯨꯗ ꯊꯣꯛꯂꯛꯑꯣ ꯅꯪ ꯊꯣꯛꯂꯛꯄꯗꯨꯗ
ꯑꯣ ꯊꯣꯛꯂꯥꯀꯥꯒꯦ ꯊꯣꯛꯂꯥꯀꯥꯒꯦ ꯑꯣ ꯑꯩ ꯍꯧꯖꯤꯛ ꯑꯌꯨꯛꯀꯤ ꯀꯩꯀꯩ ꯆꯥꯛ ꯀꯩꯀꯩ ꯂꯣꯏꯗꯤ ꯂꯣꯏꯒꯦ ꯑꯗꯨꯒ ꯑꯃꯨꯛ ꯍꯣꯔꯦ ꯐꯥꯎꯅꯔꯁꯤ ꯄꯥꯎ ꯊꯝꯃꯒꯦ꯫
ꯑꯣ ꯌꯥꯏ ꯌꯥꯏꯌꯦ ꯇꯥꯃꯣ ꯇꯥꯃꯣ